ꯀ꯭ꯔꯤ ꯇꯧꯔꯤ ꯅꯣ
ꯍꯤꯞꯄꯒ ꯂꯩꯌꯦ ꯅꯪꯗꯤ
ꯑꯩꯗꯤ ꯋꯥꯛꯀꯤꯡ ꯆꯠꯂꯒ ꯍꯜꯂꯛꯑꯔꯒ ꯐꯝꯃꯤ ꯅꯣꯡ ꯆꯨꯑꯦꯅꯦ ꯑꯈꯣꯏ ꯍꯂꯛꯄ ꯀꯥꯟꯗ ꯍꯣꯏ ꯆꯥꯛ ꯆꯥ ꯇꯣꯛꯔꯒ ꯋꯥꯀꯤꯡ ꯆꯠꯄꯅꯤꯗ
ꯀꯅꯥ ꯀꯅꯥꯒ ꯆꯠꯂꯦ ꯀꯅꯥ ꯀꯅꯥ ꯆꯠꯀꯦ ꯍꯥꯏꯕ
ꯀꯤ ꯑꯩꯈꯣꯏꯒꯤ ꯏꯅꯥꯎꯄꯥ ꯑꯈꯣꯏꯒꯤ ꯃꯔꯨꯞꯀꯥ ꯃꯤ
ꯀꯩꯅꯣ ꯑꯩꯗꯤ ꯆꯥꯗꯔꯤ ꯆꯥꯛꯇꯤ
ꯎꯝ
ꯑꯣ
ꯈꯣꯏ
ꯑꯣ ꯍꯥꯎꯔꯝꯅꯤ ꯆꯥꯗ꯭ꯔꯤ ꯑꯩꯗꯤ
ꯑꯁ ꯌꯥꯝꯅ ꯊꯦꯡꯈ꯭ꯔꯦ ꯎꯝ
ꯍꯣꯏ ꯉꯁꯥꯏꯗꯣ ꯑꯩꯈꯣꯏꯅ ꯕꯤꯔꯌꯥꯅꯤ ꯆꯥꯏꯕꯀꯣ
ꯑꯣ
ꯇꯥꯕ꯭ꯔꯥ ꯑꯗꯨꯒ ꯎꯝ ꯑꯩꯁꯦ ꯐꯨꯜ ꯆꯥꯕ ꯉꯝꯃꯣꯏꯌꯦ ꯑꯩ ꯍꯥꯐ ꯈꯛꯇ ꯆꯥꯒꯦ ꯍꯥꯏꯔꯒ ꯃꯣꯏꯅ ꯐꯨꯜ ꯑꯣꯏꯅ ꯆꯥꯛꯋꯣ ꯑꯈꯣꯏꯗꯤ ꯐꯨꯜ ꯆꯥꯗꯣꯏꯅꯦ ꯐꯨꯜ ꯆꯥꯎ ꯑꯗꯨꯝ ꯍꯥꯏꯕꯒꯤ ꯑꯩꯁꯦ ꯉꯝꯃꯣꯏ ꯑꯗꯨ ꯈꯪꯕꯅꯦꯕꯀꯣ ꯑꯗꯨꯒꯤ ꯃꯣꯏꯅ ꯑꯗꯨꯝ ꯍꯥꯏꯕ ꯕꯂꯦꯛꯇꯣ ꯐꯨꯜꯗ ꯕꯥꯎꯜꯗ ꯑꯗꯨꯝ ꯄꯤꯕꯅꯦ ꯑꯗꯨꯒ ꯃꯣꯏꯅ ꯑꯗꯨꯝ ꯆꯥꯎ ꯍꯥꯏꯕꯒꯤ ꯍꯣꯏ ꯌꯥꯔꯦꯅꯦ ꯍꯥꯏꯔꯒ ꯂꯧꯕꯅꯦꯕ ꯑꯗꯨꯒ ꯑꯁ ꯇꯪꯈꯥꯏꯁꯨ ꯆꯥꯕ ꯉꯝꯗꯦ ꯈꯪꯕ꯭ꯔꯥ ꯄꯥꯝꯃꯨ ꯄꯩꯁꯥꯗꯨ
ꯃꯣꯏꯁꯨ ꯕꯦꯔꯥꯅꯦꯗ
ꯃꯥ ꯏꯃꯥꯟꯅꯕꯤ ꯑꯃꯁꯨ ꯆꯥꯕ ꯉꯝꯗꯦ ꯃꯥꯗꯨ ꯍꯥꯐ ꯈꯛꯇ ꯆꯥꯏ ꯃꯥꯁꯨ ꯑꯩꯁꯨ ꯌꯦꯟ ꯈꯛꯇ ꯈꯜꯔꯂꯒ ꯆꯥꯔꯒ ꯇꯣꯛꯈ꯭ꯔꯦ ꯇꯣꯛꯑꯦ
ꯎꯝ ꯫
ꯑꯗꯨꯒ ꯎꯝ ꯅꯞ ꯏꯃꯥꯟꯅꯕꯤ ꯀꯅꯥ
ꯈꯪꯗꯦ ꯅꯪꯒꯤ ꯈꯨꯟꯗꯒꯤ ꯂꯥꯛꯀꯅꯤ ꯍꯥꯏꯕꯗꯣ ꯂꯥꯛꯈ꯭ꯔꯥꯕ ꯍꯥꯏꯕ
ꯑꯣ ꯃꯣꯏꯗꯨ ꯂꯥꯛꯑꯦ ꯂꯥꯛ ꯂꯥꯛꯄ ꯂꯣꯏꯔꯒ ꯃꯣꯏꯗꯒꯤ ꯀꯦꯝꯄꯁꯇ ꯑꯗꯨꯝ ꯂꯣꯏꯅꯃꯛ ꯆꯠꯈ꯭ꯔꯥꯕꯅꯦ ꯑꯥ ꯑꯥ ꯍꯧꯖꯤꯛꯇꯤ ꯏꯇꯣꯝꯇ ꯂꯩꯌꯦ꯫ ꯎꯝ꯫
ꯌꯥꯝ ꯊꯨꯑꯦꯅꯥ
ꯅꯪꯗꯤ ꯌꯨꯝꯗ ꯆꯠꯂꯒ ꯌꯥꯝ ꯀꯧꯊꯣꯛꯄꯗꯣ ꯑꯩꯈꯣꯏꯕꯨ ꯑꯝꯇ ꯈꯪꯕꯤꯗꯕꯗꯣ ꯑꯗꯨꯒꯤꯅꯦ
ꯀꯅꯥ
ꯅꯪ ꯌꯨꯝ ꯆꯠꯂꯒ ꯌꯥꯝ ꯄꯣꯡꯉꯦꯅꯦ
ꯑꯩ ꯅꯍꯥꯟ ꯅꯪꯉꯣꯟꯗ ꯀꯣꯜ ꯇꯧꯔꯒ ꯅꯪ ꯁꯪꯗꯦ ꯍꯥꯏꯔꯒ ꯀꯔꯤꯅꯣꯅꯦ
ꯑꯗꯨ ꯅꯨꯃꯤꯠ ꯈꯛꯇ ꯀꯣꯜ ꯇꯧꯔꯛꯑꯒ ꯀꯣꯜ ꯇꯧꯔꯛꯀꯦ ꯍꯥꯏꯕꯅꯦ ꯀꯣꯜꯗꯨꯁꯨ ꯇꯧꯔꯛꯇꯦ
ꯌꯦꯟ ꯇꯧꯈ꯭ꯔꯦꯕ
ꯑꯗꯨ ꯅꯨꯃꯤꯠꯇꯣ ꯑꯩꯒꯤ ꯀꯩꯅꯣꯁꯦ ꯑꯁ ꯊꯕꯛ ꯌꯥꯝ ꯌꯥꯝꯃꯦ ꯉꯁꯤꯁꯨ ꯊꯕꯛ ꯌꯥꯝ ꯂꯩꯌꯦ ꯑꯩ ꯑꯁꯦꯡꯒꯤꯗꯤ ꯑꯩ ꯇꯧꯅꯤꯡꯇꯕꯒꯤꯗꯤ ꯑꯋꯥꯕꯩ ꯑꯗꯨꯝ ꯂꯩꯕꯅꯦ
ꯅꯪꯁꯨꯀꯣ ꯅꯆꯤꯟ ꯌꯥꯝ ꯀꯜꯂꯤꯀꯣ
ꯀꯃꯥꯏꯅ
ꯊꯕꯛꯅ ꯊꯕꯛ ꯉꯥꯟ
ꯐꯥꯒꯤꯅꯤꯗ ꯐꯥꯒꯤ ꯇꯧꯕꯅꯤꯗ
ꯍꯩ ꯑꯩꯁꯦ ꯍꯩ ꯌꯥꯝ ꯄꯥꯝꯃꯦ ꯍꯩ ꯍꯩ ꯌꯣꯟꯕ ꯃꯤꯒꯥ ꯀꯣꯏꯅ ꯒꯔꯁꯤꯔꯥ ꯈꯪꯗꯦꯗ
ꯏꯁꯤꯡ ꯊꯛꯅꯤꯡꯕ ꯑꯗꯣ
ꯑꯁ ꯅꯪꯒ ꯏꯁꯤꯡ ꯊꯛꯅꯤꯡꯉꯦ ꯅꯪꯅ ꯏꯁꯤꯡ ꯊꯛꯅꯤꯡꯉꯦ ꯍꯥꯏꯔꯒ ꯑꯩꯉꯣꯟꯗꯁꯨ ꯏꯠꯁꯤꯡ ꯂꯩꯇ꯭ꯔꯦꯅꯦ ꯉꯁꯤ ꯑꯁ ꯇꯜꯂꯦ ꯊꯛꯅꯤꯡꯉꯥꯏ ꯂꯩꯇ꯭ꯔꯦ꯫
ꯗꯅꯗꯤ ꯑꯦ ꯑꯩꯒꯤ ꯑꯩꯒꯤꯅꯦ ꯑꯩꯒꯤ ꯃꯥꯏꯗꯀꯣ ꯄꯤꯝꯄꯜꯁ ꯑꯃ ꯊꯣꯛꯄ ꯌꯥꯝꯅ ꯆꯥꯎꯕ
ꯎꯝ꯫ ꯑꯩꯁꯦ ꯍꯟꯗꯛ ꯑꯩꯒꯤ ꯃꯥꯏꯁꯦ ꯌꯥꯝ ꯈꯨꯨꯏꯌꯦꯕ ꯑꯩ ꯃꯄꯥꯟꯒ ꯊꯣꯛꯅꯤꯡꯗ꯭ꯔꯥꯕꯅꯦ ꯀꯃꯥꯏ ꯇꯧꯗꯣꯏꯅꯣ
ꯅꯪꯗꯤ ꯀꯔꯤ ꯀꯔꯤ ꯇꯧꯕ꯭ꯔꯥ
ꯑꯣ
ꯀꯔꯤꯁꯨ ꯍꯥꯏꯇꯦ
ꯅꯪ ꯌꯥꯝ ꯅꯨꯃꯤꯠꯀꯤꯗꯣ ꯑꯥ ꯍꯣꯔꯦꯟ ꯍꯥꯏꯕꯤꯒꯦ ꯌꯥꯝ ꯅꯣꯛꯅꯤꯡꯉꯦ ꯍꯥꯏꯕ ꯑꯥ ꯍꯥꯏꯕ ꯌꯥꯗꯦꯗ
ꯑꯧ ꯑꯧ ꯑꯧ ꯑꯩ ꯈꯪꯉꯦ
ꯑꯥ ꯑꯩꯁꯨ ꯈꯪꯉꯦ ꯅꯪꯅ ꯈꯪꯕꯗꯣ ꯑꯗꯣ
ꯑꯩ ꯑꯩ ꯃꯥꯏꯁꯦ ꯁꯨꯡꯌꯥ ꯌꯥꯗꯦ ꯍꯥꯏꯕ ꯎꯝ ꯃꯨꯁꯨ ꯃꯨꯁꯤꯜꯂꯦ ꯑꯗꯨꯒ ꯀꯩꯅꯣ ꯈꯪꯗꯦ ꯑꯩ ꯆꯦ ꯀꯞꯆꯗꯣꯏꯅꯦ ꯆꯤꯡꯗ ꯆꯠꯇꯣꯏꯅꯦ ꯐꯖꯅ ꯑꯃꯨꯛ ꯑꯃꯨꯛꯀ ꯑꯁ ꯑꯩ ꯀꯪ ꯀꯪ ꯍꯦꯟꯅ ꯀꯪꯕꯒꯤ ꯑꯣꯏꯔꯝꯒꯅꯤ ꯑꯩꯅ ꯃꯥꯏꯗꯣ ꯌꯥꯗꯕꯗꯣ
ꯑꯩꯁꯨꯅꯦ ꯑꯩ ꯑꯩꯕꯨ ꯎꯕꯁꯤꯡꯅ ꯌꯥꯝ ꯀꯪꯈ꯭ꯔꯦ ꯌꯥꯝ ꯀꯪꯈ꯭ꯔꯦ ꯌꯥꯝ ꯀꯪꯈ꯭ꯔꯦ ꯍꯥꯏꯕꯀꯣ ꯑꯩꯗꯣ ꯀꯤꯖꯩꯌꯦ ꯃꯣꯏꯅ ꯑꯗꯨꯃꯥꯏꯅ ꯍꯥꯏꯕꯗꯣ
ꯎꯝ ꯅꯣꯏꯕꯅ ꯍꯦꯟꯅ ꯐꯕꯅꯦ ꯀꯪꯒꯗꯤ ꯐꯖꯗꯦ ꯑꯩ ꯌꯥꯝ ꯅꯣꯏꯅꯤꯡꯉꯦ ꯑꯩ ꯀꯠ ꯀꯪꯅ ꯀꯟꯅ ꯀꯟꯅ ꯉꯥꯡꯉꯦ ꯅꯪꯒꯤ ꯅꯦꯠꯋꯥꯡ ꯅꯨꯉꯥꯏꯇꯕꯒꯤ ꯑꯣꯏꯔꯝꯃꯒꯅꯤ
ꯅꯦꯠꯋꯥꯛꯇꯤ ꯑꯗꯨꯝ ꯐꯩꯌꯦ ꯅꯪ ꯋꯥꯔꯜ ꯀꯞ ꯌꯦꯡꯂꯣꯏꯗ꯭ꯔꯣ
ꯉꯁꯤꯁꯦ ꯑꯩꯒꯤ ꯑꯥꯔꯖꯦꯟꯇꯤꯅꯥꯗꯤ ꯇꯥꯕꯅꯦ ꯑꯗꯨꯕꯨ ꯈꯪꯗꯦ ꯉꯁꯤꯁꯦ ꯌꯥꯝ ꯀꯩꯅꯣ ꯇꯧꯋꯦꯕ
ꯉꯝꯔꯅꯤꯗ
ꯎꯝ ꯑꯩꯒꯤ ꯁꯇꯦꯇꯁ ꯁꯦ ꯑꯩꯅ ꯍꯥꯞꯄꯗꯨ ꯚꯤꯗꯤꯑꯣꯁꯦ ꯌꯥꯝꯅ ꯀꯩꯅꯣ ꯇꯧꯋꯦ
ꯀꯔꯝ ꯀꯔꯝ ꯍꯥꯏꯅ ꯍꯤꯡꯕ꯭ꯔꯥ
ꯍꯥ
ꯍꯥꯏꯑꯣ ꯑꯋꯥꯡ
ꯀꯌꯥ
ꯍꯜꯂꯣ
ꯇꯥꯏꯌꯦ ꯇꯥꯏ ꯍꯥꯏ
ꯇꯥꯕ꯭ꯔꯥ
ꯑꯣ
ꯑꯣ ꯉꯁꯤꯗꯣ ꯑꯈꯣꯏꯒꯤ ꯈꯨꯟꯗ ꯐ꯭ꯔꯤ ꯍꯦꯜꯠ ꯀꯦꯝ ꯂꯩꯕ
ꯎꯝ
ꯑꯗꯨꯗ ꯑꯩ ꯆꯠꯂꯦ ꯆꯠꯂꯒ ꯃꯣꯏꯗꯣ ꯌꯦꯡꯉꯦꯀꯣ ꯑꯗꯨ ꯑꯗꯨ ꯌꯦꯡꯕ ꯂꯣꯏꯔꯒ ꯎꯝ ꯄꯨꯡ ꯃꯔꯤ ꯑꯗꯨꯋꯥꯏꯗ ꯑꯈꯣꯏ ꯑꯈꯣꯏ ꯈꯨꯟꯗ ꯑꯗꯨꯝ ꯌꯦꯡꯉꯦꯗꯅ ꯑꯗꯨ ꯌꯦꯡꯕ ꯂꯣꯏꯔꯒ ꯄꯨꯡ ꯃꯔꯤꯗ ꯑꯦꯄꯣꯂꯣꯗ ꯂꯥꯛꯑꯣ ꯍꯥꯏꯌꯦ ꯑꯗꯨ ꯂꯥꯛꯔꯀꯥꯟꯗ ꯎꯝ ꯍꯤꯗꯥꯛ ꯎꯝ ꯑꯗꯨꯗ ꯃꯣꯏ ꯄꯤꯒꯅꯤ ꯍꯥꯏꯕ
ꯎꯝ
ꯄꯤꯔꯦ ꯂꯥꯡꯕ ꯋꯥꯅꯤꯗ ꯑꯩꯗꯣ ꯆꯠꯀꯦ ꯇꯧꯔꯒ ꯍꯤꯗꯥꯛꯇꯣ ꯎꯝ ꯎꯝ ꯊ꯭ꯔꯤ ꯊꯥꯎꯖꯟ ꯐꯣꯔ ꯊꯥꯎꯖꯟ ꯑꯗꯨꯋꯥꯏꯗ ꯌꯧꯅꯤ ꯍꯥꯏꯌꯦ ꯑꯗꯨꯒꯤ ꯑꯩꯅ
ꯑꯁ ꯑꯩꯁꯨ ꯈꯪꯉꯦ ꯅꯍꯥꯟ ꯑꯗꯨꯒꯨꯝꯕ ꯑꯗꯨꯒꯨꯝꯕꯗꯣ ꯑꯗꯨꯝ ꯂꯥꯛꯄꯅꯤ ꯃꯔꯛ ꯃꯔꯛꯇ
ꯃꯣꯏꯁꯦ ꯑꯗꯨꯝ ꯆꯂꯥꯛꯇꯧꯕꯅꯦ ꯑꯩꯈꯣꯏꯕꯨ
ꯑꯁꯦꯡꯀꯤꯅꯦ ꯃꯣꯏꯗꯣ ꯑꯗꯨꯝ ꯇꯧꯕꯅꯦ ꯀꯩꯅꯣ ꯑꯣ ꯍꯤꯗꯥꯛꯁꯨ ꯌꯥꯝ ꯇꯥꯡꯕꯅꯦꯕ ꯃꯣꯏꯒꯤꯗꯣ
ꯐ꯭ꯔꯤꯒꯤ ꯇꯥꯏꯞꯇ ꯂꯥꯛꯔꯒ ꯀꯣ ꯑꯈꯣꯏꯗꯤ ꯐ꯭ꯔꯤ ꯍꯥꯏꯔꯗꯤ ꯍꯤꯗꯥꯛꯁꯨ ꯑꯗꯨꯝ ꯐ꯭ꯔꯤ ꯄꯤꯌꯦꯅ
ꯑꯗꯨꯅꯦ ꯃꯣꯏꯒꯤ ꯌꯥꯝ
ꯑꯥ ꯃꯣꯏꯗꯤ ꯀꯔꯤꯅꯣ ꯑꯣ
ꯃꯣꯏ ꯕꯤꯖꯤꯅꯦꯁ ꯇꯧꯕꯅꯦ ꯑꯗꯨꯁꯨ
ꯎꯝ ꯃꯇꯥ ꯑꯃꯅꯤ ꯃꯣꯏꯁꯦ
ꯎꯝ ꯑꯗꯨꯅꯦ ꯍꯌꯦꯡꯗꯤ ꯀꯗꯥꯏ ꯆꯠꯇꯣꯏꯅꯣ ꯌꯥꯔꯦ ꯑꯩꯗꯤ
ꯍꯌꯦꯡꯗꯤ ꯍꯌꯦꯡꯁꯨ ꯑꯗꯨꯝ ꯂꯩꯒꯅꯤ
ꯍꯌꯦꯡ ꯑꯗꯨꯝ ꯂꯩꯒꯅꯤ ꯍꯥꯏꯕ ꯁꯤꯡꯖꯨ ꯆꯥꯕ ꯆꯠꯇ꯭ꯔꯣ
ꯑꯁ ꯌꯥꯝ ꯌꯥꯝ ꯆꯥꯈ꯭ꯔꯦ ꯑꯗꯨꯒꯤ ꯄꯨꯛ ꯅꯨꯡꯉꯥꯏꯇ꯭ꯔꯦ
ꯑꯗꯨ ꯀꯩꯅꯣꯗꯤ ꯎꯝ ꯑꯣꯛꯁꯥꯒꯤ ꯀꯩꯅꯣꯗꯣ ꯃꯔꯤꯟꯗꯣ
ꯑꯗꯨꯁꯨ ꯆꯥ
ꯈꯪꯕ꯭ꯔ ꯑꯗꯨ ꯃꯌꯥꯝ ꯆꯥꯊꯣꯛꯑꯣ ꯏꯕꯥꯅꯤꯒꯤ ꯑꯩꯒꯤ ꯎꯝ
ꯑꯍꯥꯍꯥ ꯍꯣꯏ ꯑꯣ ꯑꯥ ꯕꯤꯐꯀꯤꯁꯨ ꯆꯥꯈ꯭ꯔꯦ
ꯄꯣꯔꯛꯀꯤꯁꯨ ꯆꯥꯈ꯭ꯔꯦ ꯆꯤꯛꯀꯦꯟꯒꯤꯗꯤ ꯆꯥꯗ꯭ꯔꯤ
ꯎꯝ ꯎꯝ ꯌꯥꯝ ꯍꯥꯎꯋꯦ
ꯅꯪꯒꯤꯗꯤ ꯀꯔꯤ ꯀꯔꯤ ꯄꯨꯔꯛꯑꯦ ꯃꯣꯏꯅ
ꯑꯩ ꯑꯩꯒꯤꯗꯣ ꯁꯣꯏꯕꯨꯝ ꯁꯣꯏꯕꯨꯝ ꯄꯨꯔꯛꯑꯦꯕꯀꯣ
ꯑꯥ
ꯇꯥꯕ꯭ꯔꯥ ꯁꯣꯏꯕꯨꯝ ꯄꯨꯔꯛꯑꯦ ꯌꯣꯡꯆꯥꯛ ꯌꯣꯡꯆꯥꯛ ꯌꯣꯡꯆꯥꯛ ꯄꯨꯔꯛꯑꯦ ꯑꯗꯨꯒ
ꯏꯡꯕꯥ
ꯎꯝ ꯑꯗꯨꯒ ꯎꯝ ꯉꯥꯔꯤꯁꯨ ꯄꯨꯔꯛꯑꯦ ꯑꯗꯨꯒ ꯎꯝ ꯑꯁ ꯁꯣꯏꯖꯤꯟ ꯁꯣꯏꯖꯤꯟ ꯁꯣꯏꯖꯤꯟ ꯅꯠꯇꯦ ꯁꯣꯏꯕꯨꯝ ꯅꯠꯇꯕ ꯕꯦꯝꯕꯨ ꯁꯨꯠꯇꯨ ꯇ꯭ꯔꯥꯏꯗꯣ ꯑꯗꯨꯁꯨ ꯄꯨꯔꯛꯑꯦ ꯎꯝ ꯅꯠꯇꯦ ꯗ꯭ꯔꯥꯏ ꯑꯗꯨꯁꯨ ꯄꯨꯔꯛꯑꯦꯕꯀꯣ ꯕꯦꯝꯕꯨ ꯁꯨꯠꯀꯤ ꯀꯡꯍꯟꯕꯗꯣ
ꯑꯣ ꯑꯗꯨ ꯑꯗꯨ ꯑꯗꯨ ꯀꯔꯝ ꯀꯔꯝꯃꯥꯏꯟ ꯇꯧꯕ꯭ꯔꯥ ꯑꯈꯣꯏ ꯑꯩꯒꯤ ꯃꯔꯨꯞ ꯑꯃ ꯑꯔꯨꯟ ꯆꯜ ꯅꯨꯄꯤ ꯑꯃ ꯂꯩꯕꯗꯣ
ꯎꯝ
ꯎ ꯎꯝ ꯁꯨꯔꯒꯀꯣ ꯕꯝ ꯕꯦꯝꯕꯨꯁꯨꯠ ꯗ꯭ꯔꯥꯏꯗꯣ ꯁꯨꯔꯒ ꯄꯨꯔꯛ ꯄꯥ ꯃꯣꯏꯒꯤꯗꯤ ꯀꯔꯤ ꯍꯥꯏꯁꯤꯔꯥ ꯎꯝ ꯑꯥ ꯎꯃꯣꯔꯣꯛꯀꯤ ꯇꯥꯏꯞꯇꯥ
ꯎꯝ
ꯑꯗꯨꯗꯒꯤ ꯃꯥꯒꯤ ꯄꯥꯎꯗꯔꯗꯨ ꯍꯥꯎꯕ ꯋꯥꯅꯤꯗ ꯃꯣꯏꯅ ꯇꯥꯎꯕꯗꯨ
ꯎꯝ ꯍꯧꯔꯛ
ꯅꯣꯏꯗꯤ ꯑꯗꯨꯝ ꯆꯥꯎ ꯆꯥꯎꯅ ꯍꯥꯎꯕꯅꯤꯗ
ꯎꯝ
ꯑꯩꯁꯦ ꯈꯔ ꯅꯣꯏꯍꯟꯅꯤꯡ ꯉꯦ ꯑꯗꯨ ꯈꯪꯗ꯭ꯔꯦ
ꯎꯝ
ꯑꯩꯕꯨ ꯃꯣꯏꯅ ꯌꯥꯝ ꯈꯪꯈ꯭ꯔꯦ ꯀꯔꯤꯅꯣ
ꯂꯥꯏꯔꯤꯛ ꯄꯥꯕ ꯇꯟꯂꯦ
ꯑꯗꯨꯅꯦ
ꯂꯩꯔꯤꯛ ꯄꯥꯕ ꯇꯟꯕꯒꯤ ꯌꯨꯝ ꯆꯠꯅꯤꯡꯉꯦ ꯃꯥ
ꯁꯃꯤꯠ ꯇꯧꯅꯤꯉꯥꯏ
ꯑꯁ ꯌꯥꯝ ꯋꯥꯠꯂꯤ ꯃꯌꯥꯝ ꯌꯥꯝꯃꯦ ꯑꯩ ꯑꯝꯇ ꯇꯧꯕ ꯍꯧꯗ꯭ꯔꯤ
ꯑꯩꯗꯣ ꯑꯁ ꯅꯪ ꯅꯪ ꯑꯗꯨꯃꯥꯏꯅ ꯑꯥ
ꯑꯗꯨꯒ ꯂꯥꯏꯔꯤꯛ ꯄꯥꯅꯤꯡꯉꯥꯏ ꯁꯕꯖꯦꯛ ꯃꯉꯥ ꯂꯥꯏꯔꯤꯛ ꯄꯥꯅꯤꯉꯥꯏ ꯑꯗꯨꯁꯨ ꯁꯕꯖꯦꯛ ꯑꯃꯗ ꯑ ꯐꯣꯔ ꯍꯟꯗ꯭ꯔꯦꯠ ꯐꯣꯔ ꯍꯟꯗ꯭ꯔꯦꯠ ꯃꯥꯔꯛꯁ ꯄꯥꯕ ꯍꯧꯗ꯭ꯔꯤ ꯂꯧꯕꯁꯨ ꯍꯧꯗ꯭ꯔꯤ ꯍꯣꯔꯦꯟꯗꯤ ꯑꯗꯨꯒ ꯉꯁꯤꯅ ꯑꯩꯅ ꯑꯩꯒꯤ ꯏꯁꯇꯦꯇꯁ ꯌꯦꯡꯕ꯭ꯔꯥ ꯑꯩꯁꯦ ꯉꯁꯤꯁꯦ ꯀꯦꯔꯦꯂꯥꯒꯤ ꯑꯥ ꯁꯦꯟ ꯏꯟꯇꯔ ꯌꯨꯅꯤꯚꯔꯁꯤꯇꯤ ꯆꯠꯂꯦꯕꯀꯣ ꯏꯁ ꯀꯣꯄꯁꯀꯤ
ꯎꯝ ꯎꯝ
ꯑꯗꯨꯒꯤ ꯑꯩꯅ ꯍꯥꯞꯄꯒ ꯃꯣꯏ ꯏꯁ꯭ꯀꯣꯂꯔ ꯃꯌꯥꯝꯗꯨꯅ ꯅꯪꯗꯤ ꯁꯀꯣꯄꯁ ꯑꯦꯛꯁꯦꯁ ꯇꯧꯔꯕꯗꯤ ꯃꯤꯅ ꯅꯪꯒꯤ ꯑꯥꯔꯇꯤꯀꯜꯁꯀꯨꯝꯕꯗꯤ ꯑꯐ ꯑꯐꯕ ꯃꯌꯥꯝ ꯂꯩꯔꯝꯒ ꯌꯥꯏꯌꯦ ꯑꯩꯅꯗꯤ ꯑꯦꯛꯆꯦꯟꯁ ꯇꯧꯕ ꯍꯩꯇꯕ ꯀꯃꯥꯏꯟ ꯇꯧꯗꯣꯏꯅꯣ ꯈꯪꯗꯦ
ꯅꯣꯛꯅꯤꯡꯉꯤꯗ ꯀꯣ
ꯑꯗꯨꯅꯦ ꯍꯣꯏꯅꯦ ꯑꯗꯨꯃꯥꯏꯅꯒ ꯈꯜꯂꯗꯤ ꯐꯩꯌꯦꯅꯦꯕ ꯑꯗꯨꯕꯨ ꯑꯁꯦꯡꯕꯗ ꯗꯤ ꯑꯁ ꯑꯝꯇ ꯂꯩꯇꯕꯅꯦꯕ